ꯍꯜꯂꯣ
ꯇꯥꯏꯌꯦ
ꯎꯝ ꯀꯩꯅꯣ ꯇꯧꯋꯦ ꯑꯁ ꯍꯌꯦꯡꯗꯤ ꯑꯩꯈꯣꯏꯒꯤ ꯏꯌꯥꯝꯕ ꯑꯃꯥ ꯑꯩꯒꯤ ꯍꯦꯛ ꯃꯊꯛꯇꯣ ꯑꯗꯨꯗꯣ ꯃꯥꯁꯨ ꯃꯥ ꯄ꯭ꯔꯣꯒꯥ꯭ꯔꯥꯝ ꯂꯩꯌꯦ ꯑꯇꯣꯞꯄ ꯆꯠꯀꯗꯕ ꯀꯥꯡꯒꯤ ꯑꯗꯨꯅ ꯀꯩꯅꯣ ꯇꯧꯁꯦꯅ ꯑꯥꯏꯁ ꯍꯥꯏꯕꯗꯤ ꯆꯥꯛꯇꯣ ꯉꯟꯇꯥ ꯊꯣꯡꯇꯣꯑꯝꯁꯤꯅ ꯂꯥꯏꯒꯤ ꯑꯩꯈꯣꯏꯒꯤ ꯂꯥꯏꯗ ꯈꯦꯆꯤ ꯈꯔ ꯀꯠꯇꯣꯏꯅꯦ ꯑꯗꯨꯗ ꯑꯩꯈꯣꯏꯒꯤ ꯁꯨꯝ ꯌꯨꯝꯂꯣꯟ ꯀꯥꯏꯒꯣꯟꯅꯕ ꯌꯨꯝ ꯃꯔꯤ ꯃꯉꯥ ꯑꯃꯁꯝꯨ ꯀꯩꯅꯣ ꯇꯧꯅꯤ ꯀꯠꯀꯦꯅ ꯑꯩꯈꯣꯏ ꯃꯥꯅ ꯄꯥꯎ ꯍꯥꯏꯔꯝꯃꯦ ꯀꯠꯇꯣꯏ ꯇꯥꯗꯤ ꯉꯟꯇꯥꯂꯥꯎꯅ ꯍꯌꯦꯡꯁꯦ ꯑꯩꯈꯣꯏꯒꯤ ꯃꯔꯤ ꯃꯇꯥꯒꯤ ꯐꯤꯔꯣꯏꯁꯨ ꯊꯣꯛꯏꯕ ꯀꯥꯡ ꯃꯃꯥꯡ ꯆꯥꯍꯤꯒꯤ ꯀꯥꯡ ꯅꯨꯃꯤꯠꯇ ꯂꯩꯈꯤꯗꯕ ꯍꯥꯏꯇꯥꯔꯦ ꯑꯗꯨꯒ ꯍꯌꯦꯡꯁꯤ ꯐꯤꯔꯣꯏ ꯊꯣꯛꯄ ꯑꯗꯨꯒꯤ ꯑꯩꯈꯣꯏ ꯌꯨꯝꯒꯤ ꯑꯌꯥꯝꯕꯗꯤ ꯂꯣꯏ ꯐꯤꯔꯣꯏꯁꯤ ꯆꯠꯅꯈ꯭ꯔꯅꯦꯕ ꯑꯩꯈꯣꯏ ꯃꯤ ꯈꯔ ꯈꯛꯇ꯭ꯔ ꯑꯉꯥꯡ ꯈꯔ ꯂꯩꯍꯧꯕꯁꯤꯅ ꯂꯥꯏꯒꯤ ꯈꯔ ꯀꯩ ꯀꯩꯅꯣ ꯇꯧꯔꯀꯥꯟꯗ ꯀꯠꯄ ꯂꯣꯏ ꯃꯊꯪ ꯃꯊꯪ ꯆꯠꯅꯗꯣꯕ ꯑꯗꯨ ꯂꯥꯛꯄꯗꯤ ꯌꯨꯝ ꯂꯣꯏꯃꯛ ꯂꯥꯛꯑꯣꯅ ꯍꯥꯏꯕꯅꯦ ꯑꯗꯣ ꯂꯣꯏꯟꯃꯛꯇꯤ ꯆꯠꯅꯔꯔꯣꯏ ꯊꯕꯛ ꯂꯩꯅꯕꯒꯤ
ꯍꯣꯏ ꯅꯪꯗꯤ ꯌꯥꯔꯔꯣꯏ ꯀꯩꯅꯣ ꯅꯨꯣꯏ ꯃꯔꯤ ꯃꯇꯥꯒꯤ ꯐꯤꯔꯣꯏꯜ ꯂꯩꯕꯗꯨ ꯆꯠꯄ ꯌꯥꯔꯣꯏ ꯍꯥꯏꯕꯗꯤ ꯅꯪꯒꯤ ꯊꯧꯔꯝ ꯄꯔꯦꯡ ꯃꯌꯥꯝ ꯂꯩꯈ꯭ꯔꯕꯅꯤꯅ ꯅꯪꯗꯤ ꯑꯗꯨꯝ ꯐꯔꯛ ꯇꯥꯔꯅꯤꯗꯣ
ꯑꯗꯨꯅꯦ ꯍꯥꯏꯁꯩ ꯑꯗꯣ ꯍꯌꯦꯡꯗꯤ ꯁꯨꯝ ꯀꯥꯡ ꯅꯨꯃꯤꯠꯀꯥ ꯑꯣꯏꯕꯅꯤꯅ ꯁꯨꯝ ꯆꯠꯇꯣꯏ ꯈꯣꯠꯇꯕ ꯍꯥꯏꯐꯦꯠ ꯁꯨꯝ ꯀꯣꯏꯊꯣꯛꯍꯧꯗꯧꯒꯥ ꯂꯩꯇ꯭ꯔꯣ
ꯀꯣꯏꯊꯣꯛꯎꯒꯗꯕꯁꯦ ꯂꯩꯇꯦꯗ ꯂꯩꯇꯦ ꯍꯥꯏꯕꯗꯤ ꯏꯃꯥꯟꯅꯕꯁꯤꯡꯗꯨꯁꯨ ꯀꯩꯝ ꯀꯅꯥꯝ ꯀꯩꯝꯇ ꯍꯧꯅꯔꯛꯇꯦ ꯑꯗꯩ ꯑꯩꯁꯨ ꯊꯕꯛ ꯆꯤꯜꯂ ꯂꯩꯔꯝꯅꯤꯅ ꯀꯩꯁꯨ ꯀꯅꯥꯝꯇ ꯍꯧꯔꯨꯗ꯭ꯔꯦ ꯍꯧꯅꯔꯒꯗꯤ ꯁꯨꯝ ꯊꯣꯛꯎꯕ ꯌꯥꯕ ꯍꯧꯅꯔꯛꯇ꯭ꯔꯝꯅꯤꯅ ꯁꯨꯝ ꯆꯍꯤꯁꯤꯅ ꯁꯨꯝ ꯇꯜꯂꯕꯖꯥꯅꯗꯥ ꯍꯧꯅꯥꯕꯁꯦ ꯑꯁꯥꯏꯕꯧ ꯊꯣꯛꯎꯁꯤꯒ ꯍꯥꯏꯒꯗꯕꯁꯦ ꯇꯜꯂꯕ ꯖꯥꯠ ꯑꯝꯇ ꯍꯧꯅꯔꯛꯇꯦꯕ ꯑꯗ ꯑꯩꯁꯨ ꯇꯟꯗꯅ ꯍꯧꯗ꯭ꯔꯦ ꯑꯗꯨꯝ ꯇꯨꯃꯤꯟꯂꯦ
ꯎꯝ ꯑꯩꯁꯨ ꯀꯔꯤꯝ ꯂꯩꯔꯝꯗꯗꯥꯗꯤꯅꯦ ꯍꯥꯏꯐꯦꯠꯇꯪ ꯁꯨꯝ ꯑꯁ ꯃꯇꯦꯛ ꯑꯃꯁꯨꯡ ꯉꯥꯏꯍꯥꯛꯇꯪ ꯀꯣꯏꯊꯣꯛꯎꯁꯦ ꯍꯥꯏꯕꯗꯤ ꯁꯨꯝ ꯃꯤꯒꯤ ꯑꯆꯠ ꯑꯋꯣꯡ ꯁꯨꯝ ꯌꯦꯡꯉꯨꯁꯦꯅ ꯍꯥꯏ ꯌꯥꯕꯗꯣ ꯑꯗꯣ ꯑꯩꯁꯨ ꯊꯕꯛꯇꯣ ꯂꯩꯔꯕꯅꯤꯅ ꯎꯄꯥꯏ ꯂꯩꯇ꯭ꯔꯦ
ꯃꯥꯅꯤ ꯃꯥꯅꯤ ꯅꯪꯒꯤ ꯅꯪꯒꯤ ꯅꯊꯧꯗꯨꯅꯥ ꯍꯦꯟꯅ ꯂꯨꯏꯕꯨꯡꯉꯣ ꯑꯗꯨ ꯍꯥꯟꯅ ꯆꯠꯅꯅꯕ ꯍꯣꯠꯅꯧ ꯀꯣꯏꯕ ꯍꯥꯏꯗꯨꯗꯤ ꯀꯣꯟꯅ ꯇꯞꯅ ꯌꯥꯏ ꯀꯥꯡ ꯅꯠꯇ꯭ꯔꯒꯁꯨ ꯑꯇꯣꯞꯄ ꯅꯨꯃꯤꯠ ꯑꯝꯇ ꯁꯤꯜꯂꯒ ꯂꯥꯡꯕꯒꯤꯗꯤ ꯌꯥꯝ ꯌꯥꯏꯍꯥꯏꯕ ꯖꯒꯥ ꯅꯨꯡꯉꯥꯏ ꯅꯨꯡꯉꯥꯏꯕ ꯃꯌꯥꯝ ꯂꯩꯔꯤ ꯗ ꯆꯠꯂꯒ ꯑꯗꯨꯝ ꯀꯣꯏꯊꯣꯛꯎꯔ ꯂꯣꯏꯔꯦ ꯅꯣꯡꯃꯥ ꯀꯥꯡ ꯃꯅꯨꯡꯗꯤ ꯅꯪꯒꯤ ꯁꯦꯟ ꯇꯥꯟꯖꯗꯧ ꯃꯇꯝꯅꯤ ꯑꯗꯨꯗꯨꯅ ꯀꯣꯏ ꯂꯩꯔꯒ ꯃꯇꯝ ꯃꯥꯡꯅꯕ ꯊꯕꯛꯅꯤꯗ
ꯎꯝ ꯑꯥꯁ ꯍꯌꯦꯡꯁꯦ ꯀꯣꯛ ꯌꯥꯝ ꯉꯥꯎꯗꯧꯔꯤ ꯍꯥꯏꯕꯗꯤ ꯑꯩꯈꯣꯏꯒꯤ ꯃꯐꯝꯅꯗꯤ ꯌꯥꯝꯕꯗꯣ ꯃꯤꯅꯗꯤ ꯁꯨꯅꯗꯕ ꯑꯗꯒꯤ ꯑꯃꯨꯛ ꯑꯩꯈꯣꯏꯁꯨꯃꯉꯥꯏꯔꯦ ꯇꯥꯏꯃꯤꯡꯗꯣ ꯑꯗꯨꯝ ꯃꯥꯟꯅꯔꯛ ꯄꯅꯤꯅ ꯑꯩꯈꯣꯏꯁꯨ ꯃꯐꯝꯗꯣ ꯑꯍꯨꯝ ꯃꯔꯤ ꯂꯧꯁꯟꯕꯗꯤ ꯌꯥꯗꯕꯅꯤꯅ ꯑꯃ ꯅꯠꯇ꯭ꯔꯒ ꯑꯅꯤ ꯁꯨꯃꯥꯏꯟ ꯆꯠꯄꯁꯦ ꯁꯤ ꯈꯛꯇꯅꯦꯕ ꯑꯁ ꯃꯤꯁꯦ ꯍꯧꯖꯤꯛꯁꯦ ꯀꯣꯟꯅꯗꯦꯕꯀꯣ ꯑꯗꯨꯅ ꯑꯁ ꯃꯤ ꯊꯤꯅꯕ ꯍꯣꯠꯅꯕꯗ ꯑꯋꯥꯕ ꯑꯃ ꯍꯥꯏꯕꯗꯤ ꯃꯥꯒꯤ ꯃꯥꯒꯤ ꯂꯩꯀꯥꯏ ꯂꯩꯀꯥꯏꯒꯤ ꯂꯥꯏꯒꯤ ꯒꯥꯥꯙꯤ ꯄꯨꯕꯅ ꯂꯩꯔꯤꯕ ꯑꯗꯨꯃꯥꯏꯅ ꯂꯣꯏ ꯑꯣꯏꯅꯈꯤꯕꯅꯤꯅ ꯃꯤꯁꯦ ꯑꯁ ꯀꯣ ꯊꯤꯅꯕ ꯍꯣꯠꯅꯕꯗꯣ ꯈꯨꯋꯥꯡ ꯑꯃ
ꯃꯊꯪ ꯆꯍꯤꯗ ꯑꯗꯨꯃꯥꯏꯅ ꯆꯦꯟꯗꯕ ꯇꯥꯔꯗꯤ ꯅꯊꯪ ꯑꯩ ꯏꯁꯩꯗꯨ ꯈꯔ ꯇꯝꯃꯣꯗꯅ ꯇꯥꯕꯤꯔꯣꯗꯅ ꯑꯗꯨꯒ ꯁꯛꯄ ꯍꯧꯔꯒꯦ ꯑꯗꯨꯒ ꯆꯠꯅꯕ
ꯑꯗꯨꯕꯨ ꯐꯔꯅꯤ ꯀꯥꯡ ꯆꯤꯡꯕꯒꯤꯗ ꯑꯣꯏꯅ ꯇꯝꯃꯕ ꯑꯃ ꯑꯗꯨꯃꯥꯏ ꯀꯥꯡ ꯆꯤꯡꯕꯒꯅꯦ ꯑꯗꯒꯤ ꯌꯥꯎꯁꯪ ꯃꯅꯨꯡꯒꯤ ꯑꯩꯈꯣꯏꯒꯤ ꯌꯥꯎꯁꯪ ꯑꯩꯈꯣꯏ ꯂꯝꯇꯥ ꯊꯥꯒꯤ ꯌꯥꯎꯁꯪ ꯃꯅꯨꯡꯒꯤ ꯏꯁꯩꯖꯦ ꯍꯣꯜꯂꯤꯖꯁꯦ ꯁꯤꯁꯨ ꯑꯗꯨꯝ ꯌꯥꯏꯑꯕ ꯍꯥꯏꯗꯤ ꯁꯤꯁꯤꯗꯤ ꯂꯨꯍꯣꯡꯕ ꯁꯣꯔ ꯁꯛꯄ ꯅꯠꯇ꯭ꯔꯒꯁꯨ ꯁꯤꯨꯃꯥꯏꯅꯗ ꯃꯇꯝꯗꯨꯒꯤ ꯑꯣꯏꯅ ꯇꯝ ꯀꯥꯟ ꯑꯗꯨꯃꯥꯏꯅ ꯆꯠꯄ ꯌꯥꯏ ꯃꯤ ꯌꯥꯝ ꯌꯥꯎꯋꯦ ꯑꯅꯧꯕ ꯁꯨꯃꯥꯏꯅ ꯇꯧꯕꯁꯦ ꯑꯗꯨꯅ ꯐꯗꯣꯏ ꯃꯥꯟꯁꯤꯜꯂꯛꯑꯦ
ꯆꯦꯡꯕꯩꯅꯦ ꯀꯥꯡꯒꯤꯗꯤꯅꯦ ꯀꯥꯡꯒꯤ ꯍꯥꯏꯗꯣꯔ ꯀꯩꯅꯣꯒꯤꯗꯤ ꯌꯥꯎꯁꯪꯒꯤꯗꯤ ꯑꯗꯨꯝ ꯍꯥꯂꯤ ꯁꯛꯄ ꯀꯥꯏꯁꯤꯗꯤ ꯃꯁꯥꯒꯤ ꯏꯁꯩ ꯁꯛꯄ ꯁꯩꯁꯛ ꯄꯤ ꯑꯝꯇꯥ ꯅꯠꯇꯦꯕ ꯃꯣꯏꯗꯤ ꯑꯗꯨꯝ ꯂꯩꯀꯥꯏꯒꯤ ꯒꯤ ꯃꯣꯏ ꯀꯩꯅꯣ ꯑꯃꯥ ꯃꯣꯏ ꯑꯥ ꯀꯩ ꯍꯥꯏꯅꯤ ꯃꯣꯏ ꯀꯥꯡꯕꯨ ꯈꯔ ꯃꯥꯟꯅꯔꯒ ꯀꯩꯅꯣ ꯑꯃ ꯂꯤꯡꯈꯠꯈ꯭ꯔꯕꯅꯤꯀꯣ ꯑꯗꯨꯏꯗꯨꯒ ꯌꯥꯎꯁꯪꯗꯣ ꯄꯨꯂꯞ ꯄꯨꯂꯞ ꯆꯠꯂꯒ ꯃꯤꯒꯤ ꯁꯨꯃꯥꯡ ꯁꯨꯃꯥꯡꯗ ꯑꯗꯨꯝ ꯍꯂꯤ ꯁꯛꯎꯕꯩ ꯋꯥꯅꯦꯕ ꯑꯗꯨ ꯃꯣꯏ ꯃꯁꯥꯒꯤ ꯑꯣꯏꯅ ꯑꯩꯈꯣꯏ ꯏꯁꯩ ꯁꯛꯄ ꯑꯗꯒꯤ ꯏꯁꯩ ꯄꯂꯥꯠ ꯇꯧꯕꯤ ꯑꯗꯨꯕꯨ ꯑꯝꯇ ꯅꯠꯇꯦ ꯍꯥꯏꯕ ꯈꯪꯕ꯭ꯔꯥ
ꯎꯝ ꯍꯣꯏ ꯑꯗꯨꯝ ꯌꯥꯎꯕꯨꯗꯤ ꯌꯥꯎꯋꯤ ꯃꯔꯛꯇ ꯃꯔꯛꯇ ꯄꯔꯥꯕꯨꯗꯤ ꯌꯥꯎꯋꯤ ꯌꯥꯎꯗꯕ ꯅꯠꯇꯦꯀꯣ ꯑꯝ ꯃꯔꯨ ꯑꯣꯏꯅ ꯁꯨꯝ ꯑꯩꯈꯣꯏꯒꯤ ꯑꯍꯜ ꯂꯃꯟꯅ ꯑꯗꯨꯝ ꯀꯩꯊꯦꯜ ꯐꯝꯃꯤ ꯏꯃꯥ ꯏꯕꯦꯜꯁꯤꯡꯅ ꯐꯖꯅ ꯃꯣꯏꯒꯤ ꯂꯩꯀꯥꯏꯗꯨꯒꯤ ꯑꯗꯨꯝ ꯃꯤ ꯈꯔ ꯍꯧꯅꯔ ꯑꯗꯨꯝ ꯆꯠꯄꯁꯨ ꯌꯥꯎꯏꯤ ꯍꯥꯏꯗꯤ ꯏꯁꯩ ꯁꯛꯄ ꯂꯨꯆꯤꯡꯕ ꯑꯃꯅꯤ ꯌꯥꯎꯍꯜꯂꯒ ꯑꯗꯨꯃꯥꯏꯅ ꯇꯧꯕꯁꯨ ꯌꯥꯝ ꯌꯥꯎꯅꯩ
ꯍꯣꯏ ꯑꯗꯨꯅꯤ ꯍꯥꯏꯁ ꯑꯌꯥꯝꯕꯅꯗꯤ ꯑꯗꯨꯝ ꯀꯩ ꯍꯥꯏꯅꯤ ꯏꯁꯩ ꯁꯛꯄ ꯍꯥꯏ ꯍꯩ ꯀꯩꯅꯣ ꯍꯣꯏ ꯎ ꯈꯣꯟꯖꯦꯜ ꯀꯩꯀꯥ ꯐꯕ ꯈꯣꯠꯄ ꯍꯥꯏꯒꯗ꯭ꯔꯥ ꯑꯗꯨꯒꯨꯝꯕꯗ ꯁꯨꯝ ꯇꯧꯔꯒ ꯃꯣꯏ ꯍꯥꯏ ꯍꯥꯏꯅꯤ ꯉꯥꯏꯍꯥꯛꯇꯪꯗꯒꯤ ꯑꯗꯨꯝ ꯇꯝꯅꯔꯒ ꯑꯗꯨꯝꯛ ꯗꯣ ꯑꯗꯨꯒꯨꯝꯕ ꯃꯌꯥꯝ ꯌꯥꯎꯅꯩ ꯍꯥꯏꯕꯅꯤꯅ ꯑꯩ ꯍꯥꯏꯖꯅ ꯀꯩꯗꯧꯕꯒꯤ ꯃꯣꯏꯒꯤ ꯏꯁꯩ ꯁ ꯏꯍꯩꯕꯤꯗꯤꯒꯗ ꯀꯔꯃꯥꯏꯅ ꯌꯥꯎꯔꯣꯏꯗꯅꯣ ꯃꯣꯏ ꯑꯃ ꯑꯗꯤ ꯑꯗꯨꯝ ꯌꯥꯎꯗꯣꯏꯗꯅꯀꯣ ꯑꯗꯨꯏ ꯃꯔꯛꯇꯨꯗ ꯍꯩꯇꯕ ꯃꯌꯥꯝꯁꯨ ꯍꯩꯇꯕ ꯍꯥꯏꯕꯗꯤ ꯇꯝꯗꯕ ꯃꯌꯥꯝꯁꯨ ꯌꯥꯎꯔꯒ ꯑꯗꯨꯝ ꯂꯕꯍꯂꯤ ꯁꯛꯄꯗꯗꯤ ꯀꯩꯁꯨ ꯌꯥꯝꯅ ꯂꯨꯕ ꯄꯣꯠ ꯑꯣꯏꯗꯦꯕ ꯑꯗꯨꯗꯤ
ꯃꯥꯅꯦ ꯈꯗ ꯑꯗꯒꯤ ꯉꯁꯤꯗꯤ ꯑꯩ ꯉꯛꯏꯅꯦ ꯅꯣꯏ ꯀꯩꯅꯣꯒ ꯇꯧꯕꯁꯦ ꯆꯥꯛꯀ ꯉꯟꯅ ꯆꯥꯔꯝꯃꯦ ꯑꯩꯅ ꯍꯪꯕꯗ ꯅꯍꯥꯟꯉꯩ ꯑꯗꯨ ꯅꯣꯏ ꯄꯨꯡ ꯕꯥꯔꯣ ꯂꯥꯟꯊꯣꯛꯒ ꯌꯥꯝ ꯌꯥꯎꯕ꯭ꯔꯅꯤ ꯅꯨꯃꯤꯗꯥꯡ ꯌꯥꯎꯗ꯭ꯔꯣ
ꯌꯥꯎꯏꯤ ꯑꯗꯨꯅꯦ ꯍꯥꯏꯁꯦ ꯉꯁꯤꯗꯣ ꯉꯟꯃꯟꯈꯤꯗꯅꯅꯦ ꯑꯩꯈꯣꯏꯁꯨꯅꯦ ꯇꯧꯐꯝ ꯈꯪꯗꯗꯅ ꯐꯣꯟ ꯌꯦꯡꯉꯒ ꯌꯦꯡꯉꯗꯣꯏ ꯂꯩꯅꯩ ꯍꯥꯏꯕꯗꯨꯗ ꯉꯁꯥꯏꯗꯒꯤ ꯍꯧꯖꯤꯗꯤ ꯊꯕꯛꯇꯣ ꯉꯟꯇꯥ ꯂꯣꯏꯈ꯭ꯔꯦꯕ ꯄꯨꯡ ꯇꯔꯥ ꯇꯔꯥ ꯃꯈꯥꯏ ꯑꯋꯥꯏ ꯂꯣꯏꯔꯦ
ꯎꯝ ꯑꯗꯨꯗ ꯅꯣꯏꯒꯤ ꯍꯦꯛ ꯆꯤꯟꯕ ꯃꯑꯣꯡꯗꯨ ꯎꯔꯒꯗꯤ ꯄꯨꯡ ꯀꯨꯟꯃꯔꯤꯅꯒ ꯅꯣꯡꯃ ꯑꯃ ꯁꯥꯕ ꯅꯠꯇꯕ ꯄꯨꯡ ꯅꯤꯝꯐꯨ ꯃꯔꯤꯅꯒ ꯁꯥꯗꯅ ꯑꯩ ꯂꯦꯝꯗꯣꯏ ꯃꯥꯜꯜꯂꯤꯦ ꯃꯇꯝ
ꯁꯤ ꯈꯜꯂꯕꯅꯦ ꯑꯩꯈꯣꯏꯁꯨ ꯄꯨꯡꯒꯣꯟꯁꯦ ꯈꯤꯇꯪ ꯁꯥꯡꯗꯣꯛ ꯌꯥꯔꯗꯤ ꯐꯗꯧꯅꯦꯅ ꯊꯕꯛꯁꯦ ꯑꯃ ꯅꯠꯇ꯭ꯔꯒ ꯑꯃ ꯑꯃ ꯅꯠꯇ꯭ꯔꯒ ꯑꯃ ꯇꯥꯎ ꯂꯩꯔꯛꯑꯦꯕ ꯇꯧꯕꯗꯤ ꯄꯨꯂ ꯄꯨꯟꯁꯤꯟꯕꯁꯦ ꯍꯧꯖꯤꯛꯁꯦ ꯌꯨꯝ ꯁꯥꯕꯒꯁꯨ ꯌꯥꯎꯁꯟꯕ ꯑꯆꯥꯄꯣꯠ ꯍꯧꯕꯁꯨ ꯌꯥꯎꯁꯟꯕ ꯑꯗꯒꯤ
ꯀꯩ ꯍꯥꯏꯅꯤ ꯁꯤꯒꯨꯝꯕ ꯃꯌꯥꯝꯁꯤꯅ ꯄꯨꯟꯁꯤꯟꯕꯒꯤꯅꯤꯗ ꯊꯕꯛ ꯁꯨꯕꯁꯤꯃ ꯌꯥꯎꯔꯝꯗꯗꯤ ꯐꯗꯧꯅꯦꯕ ꯌꯨꯝ ꯁꯥꯕꯗꯝ ꯑꯣꯏꯔꯝꯂꯒꯗꯤ ꯈꯔꯁꯨ ꯁꯝꯗꯧꯅꯦꯕ
ꯃꯥꯅꯦ
ꯑꯅꯤꯃꯛ ꯄꯥꯁꯟꯕꯒꯤꯅꯦꯕ ꯌꯥꯝ ꯋꯥꯔꯤꯁꯦ
ꯎꯝ
ꯂꯣꯏꯔꯀꯥꯟꯗ ꯃꯥꯏ ꯐꯖꯛꯑꯅꯤꯁꯦ ꯈꯔ ꯋꯥꯔꯁꯠꯅꯨ ꯈꯥꯡꯉꯒꯦ ꯈꯔꯖꯨ
ꯎꯝ ꯑꯦ ꯀꯩꯅꯣ ꯇꯧꯕ꯭ꯔ ꯅꯣꯏꯒꯤ ꯍꯧꯖꯤꯛꯀꯤ ꯑ ꯌꯨꯝ ꯌꯥꯝ ꯀꯩꯅꯣꯁꯦ ꯚꯤꯝ ꯍꯩꯒꯠꯇꯣꯏ ꯇꯧꯔꯤ ꯍꯥꯏꯕꯗꯣ ꯑꯗꯨꯗꯣ ꯍꯦꯛ ꯂꯣꯏꯕꯒ ꯑꯗꯨꯝ ꯈꯔ ꯂꯩꯕ ꯁꯥꯠ ꯍꯩꯔꯗꯣꯏ ꯅꯠꯇ꯭ꯔꯣ
ꯑꯥ ꯑꯗꯨꯃꯥꯏꯅ ꯇꯧꯒꯦꯅ ꯈꯜꯂꯤ ꯄꯩꯁꯥ ꯅꯨꯡꯁꯥꯒꯤ ꯐꯤꯕꯝꯗꯣ ꯈꯔ ꯌꯦꯡꯗꯕ ꯌꯥꯗꯦꯕꯀꯣ ꯑꯗꯨꯗꯅ ꯆꯞ ꯆꯥꯅ ꯍꯦꯛꯇ ꯇꯧꯔꯅꯤ ꯍꯥꯏꯕꯁꯨ ꯍꯥꯏꯕ ꯉꯝꯗ꯭ꯔꯤꯕ
ꯑꯗꯒꯤ ꯁꯥꯠ ꯍꯩꯕꯗꯣ ꯑꯃꯨꯛꯇꯪꯗ ꯃꯄꯥꯛꯇꯣꯡ ꯄꯨꯂꯞ ꯍꯩꯗꯣꯏ ꯅꯠꯇ꯭ꯔꯣ ꯃꯇꯦꯛ ꯃꯇꯦꯛ ꯍꯩꯗꯣꯏꯔꯣ
ꯃꯃꯥ ꯃꯄꯥ ꯑꯃ ꯄꯨꯂꯞ ꯍꯩꯗꯣꯏꯅ ꯍꯩꯔꯒꯗꯤ ꯃꯣꯏ ꯃꯇꯤꯦꯛ ꯃꯇꯤꯦꯛ ꯁꯝꯕꯗꯤ ꯅꯨꯡꯉꯥꯏꯔꯣꯏ
ꯎꯝ ꯀꯥ ꯀꯥ ꯀꯌꯥ ꯍꯧꯖꯤꯛ ꯁꯥꯒꯠꯂꯤꯏꯗꯣ ꯀꯥ ꯀꯌꯥ ꯊꯣꯛꯄꯒꯤ ꯀꯩꯅꯣꯅꯣ ꯃꯊꯛꯀꯤ ꯅꯠꯇꯕ ꯃꯈꯥꯗ ꯁꯨꯝ ꯀꯥ ꯀꯌꯥꯃꯨꯛ ꯀꯣꯊꯣꯛꯇꯧ ꯃꯥꯥꯟꯜꯂꯤꯒꯦ
ꯃꯈꯥꯒꯤꯗꯤ ꯀꯥ ꯑꯍꯨꯝ ꯈꯛꯇꯅꯤ
ꯑꯣ ꯑꯍꯨꯝꯗꯨꯗ ꯑꯗꯨꯝ ꯂꯧꯈꯠꯈꯤꯗꯣꯏꯅꯦꯕ
ꯑꯍꯨꯝꯗ ꯂꯧꯈꯠꯀꯗ꯭ꯔꯦ ꯃꯊꯛꯇꯗꯤ ꯃꯊꯛꯇꯗꯤ ꯀꯥ ꯌꯥꯝ ꯊꯣꯛ ꯌꯥꯔꯦ ꯃꯔꯤ ꯃꯊꯛꯇꯗꯤ ꯀꯥ ꯑꯅꯤꯒꯨꯝꯕ ꯊꯣꯛꯄ ꯌꯥꯗꯦ
ꯑꯗꯨꯒꯤ ꯀꯩꯅꯣꯅꯦ ꯎꯝ ꯀꯩ ꯍꯥꯏꯅꯤ ꯑꯩꯈꯣꯏꯒꯤ ꯑ ꯀꯩꯅꯣꯗꯣ ꯀꯥꯖꯦ ꯑ ꯀꯩꯕ ꯀꯥꯒꯤ ꯑꯩꯈꯣꯏꯒꯤ ꯅꯣꯏꯒꯤ ꯃꯊꯣꯟꯖꯦ ꯁꯨꯝ ꯀꯌꯥꯒꯤ ꯄ꯭ꯂꯥꯟ ꯑꯣꯏꯔꯤꯅꯣ ꯍꯥꯏꯕꯗꯤ ꯁꯨꯝ ꯁꯥꯒꯠ ꯄ ꯌꯥꯕꯗꯣ ꯃꯔꯤ ꯃꯉꯥꯒꯤ ꯆꯥꯡ ꯂꯥ
ꯃꯔꯤ ꯃꯉꯥꯗꯤ ꯌꯧꯔꯣꯏ ꯑ ꯍꯣꯏ ꯃꯔꯤꯒꯨꯝꯕꯒꯗꯤ ꯌꯥꯏ ꯑꯅꯤꯒꯨꯝꯕꯗꯤ ꯌꯥꯏꯍꯦ ꯑꯩꯈꯣꯏꯒꯤ ꯌꯣꯠꯁꯤꯅ
ꯎꯝ
ꯑꯗꯒꯤ ꯑꯩꯈꯣꯏꯒꯤꯗꯤ ꯃꯥꯒꯤ ꯀꯩꯅꯣꯁꯦ ꯎꯝ ꯑ ꯄꯤꯂꯔꯁꯦ ꯃꯥꯏ ꯃꯈꯣꯡꯖꯦ ꯃꯈꯣꯡ ꯌꯥꯝ ꯌꯥꯝ ꯊꯥꯗꯩꯕ ꯑꯩꯈꯣꯏ ꯃꯈꯣꯡ ꯇꯔꯥꯅꯤꯊꯣꯏꯅꯦꯕ ꯊꯥꯗꯩꯁꯦ
ꯎꯝ
ꯀꯥ ꯑꯍꯨꯝꯗꯨꯗ ꯑꯗꯨꯒ ꯌꯥꯝꯅ ꯄꯣꯠꯁꯤꯡ ꯌꯥꯝ ꯅꯛꯁꯟꯅꯅ ꯁꯟꯅꯅ ꯌꯥꯝ ꯂꯤꯡꯅ ꯊꯥꯗꯩꯑꯕ ꯑꯩꯈꯣꯏꯒꯤꯁꯤꯗꯤ ꯃꯌꯥꯝꯅ ꯍꯥꯏꯅꯦ ꯅꯣꯏ ꯈꯨꯃꯥꯡ ꯃꯈꯣꯡ ꯌꯥꯝ ꯂꯤꯡꯃꯟꯒꯔꯦꯅ ꯅꯛꯁꯨ ꯌꯥꯝ ꯅꯛꯅ ꯊꯥꯗꯩꯑꯅ ꯍꯥꯏꯕ
ꯎꯝ ꯂꯤꯡꯉꯤ ꯗꯨꯅꯗꯤ ꯀꯨꯏꯅꯁꯨ ꯆꯠꯇꯣꯏꯅꯦ ꯑꯗꯩ ꯋꯥꯡꯕ ꯑꯣꯏꯔꯁꯨ ꯑꯗꯨꯅ ꯍꯦꯟꯅ ꯀꯜꯂꯛꯀꯗꯣꯏꯅꯦ ꯍꯥꯏꯕ ꯃꯄꯥꯡꯒꯟꯗꯣ
ꯎꯝ ꯑꯗꯨꯕꯨꯗꯤ ꯁꯨꯝ ꯉꯍꯥꯛꯇ ꯂꯩꯇꯅ ꯑꯗꯨꯝ ꯁꯥ ꯉꯝꯄꯣꯠꯇꯦꯗꯅ ꯌꯨꯝ ꯍꯥꯏꯁꯤꯗꯤ ꯑꯃꯨꯛ ꯁꯥꯒꯤꯕꯁꯤꯅ ꯀꯥꯎꯒꯩ ꯆꯠꯍꯟꯗꯣꯏꯅꯤꯗꯅꯀꯣ ꯑꯗꯨꯝ ꯁꯣꯏꯌꯦꯅ ꯁꯤꯗꯣꯛꯎ ꯌꯥꯕꯄꯣꯠꯁꯨ ꯅꯠꯇꯦ ꯑꯩꯅ ꯄꯥꯝꯗ꯭ꯔꯦ ꯑꯃꯨꯛ ꯍꯟꯒꯦ ꯌꯥꯕ ꯄꯣꯠꯁꯨ ꯅꯠꯇꯦ ꯍꯣꯏ ꯌꯥ ꯗꯕꯨꯗꯤ ꯀꯩ ꯂꯩꯒꯦ ꯑꯗꯨꯏꯁꯨ ꯃꯇꯝꯗꯣ ꯃꯥꯡꯉꯤ ꯄꯩꯁꯥ ꯃꯥꯡꯉꯤꯗꯅꯀꯣ ꯀꯁꯨ ꯑꯗꯨꯅ ꯊꯨꯒꯥꯏꯅꯤꯡꯉꯣꯏꯕ ꯑꯥ ꯂꯨꯄꯥ ꯂꯥꯛ ꯑꯃ ꯂꯥꯛ ꯑꯅꯤ ꯊꯥꯗꯔꯒ ꯁꯥꯕꯗ ꯂꯣꯏꯕ ꯌꯥꯕ ꯄꯣꯠ ꯅꯠꯇꯕꯅꯤꯅꯀꯣ
ꯎꯝ
ꯂꯥꯛ ꯃꯌꯥꯝ ꯆꯪꯉꯛꯀꯗꯣꯏꯅꯤꯅ ꯑꯗꯨꯗꯨꯅ ꯇꯧꯔꯤꯉꯩꯗ ꯃꯑꯣꯡ ꯇꯥꯅ ꯇꯧꯍꯧꯗ꯭ꯔꯒꯗꯤ
ꯃꯥꯟ ꯃꯥꯅꯦ ꯃꯥꯅꯦ ꯍꯧꯖꯤꯛꯇꯤ ꯄꯤꯛꯅꯕꯨ ꯁꯥꯔꯖꯨ ꯆꯥꯎꯅꯕꯨ ꯁꯥꯥꯔꯖꯨ ꯄꯩꯁꯥ ꯉꯥꯛꯇꯅꯤ ꯁꯦꯜꯗ ꯂꯣꯏꯃꯛ ꯂꯩꯔꯦ ꯇꯧꯔꯤꯁꯤ ꯈꯨꯗꯤꯡꯃꯛꯇ
ꯋꯥꯗꯤ ꯈꯨꯠꯆꯡ ꯑꯝꯅꯤꯍꯦ ꯍꯧꯖꯤꯛꯀꯥꯟꯒꯤ ꯌꯨꯝ ꯁꯥꯕ ꯍꯥꯏꯖꯦ ꯁꯤ ꯍꯌꯦꯡ ꯂꯣꯏꯔꯛꯄꯗ ꯑꯃꯨꯛ ꯃꯩꯒꯤ ꯀꯩꯒꯤ ꯄꯥꯜꯔꯛꯄ ꯃꯇꯝꯗꯅꯦ ꯂꯥꯛ ꯑꯅꯤ ꯑꯍꯨꯝ ꯃꯌꯥ ꯑꯗꯨꯝ ꯆꯪꯗꯣꯏꯅꯦ ꯃꯩꯒꯤ ꯁꯦꯝꯃꯛꯄꯗꯁꯨ ꯑꯩ ꯏꯃꯥꯟꯅꯕ ꯒꯤꯖꯨ ꯃꯥ ꯍꯧꯖꯤꯛ ꯌꯥꯝ ꯀꯟꯅ ꯃꯩꯒꯤ ꯇꯧꯔꯤꯕꯀꯣ
ꯎꯝ
ꯌꯥꯝ ꯆꯪꯅꯤ ꯍꯥꯏ ꯑꯗꯒꯤ ꯑꯗꯨꯒꯤ ꯇꯥꯏꯜꯁ ꯅꯨꯡ ꯅꯞꯄꯗꯒꯁꯦ ꯑꯁ ꯀꯥ ꯑꯗꯨꯝ ꯅꯞꯄꯗ ꯂꯥꯛꯑ ꯍꯦꯟꯅ ꯆꯪꯉꯦꯅꯪ
ꯎꯝ
ꯀꯜꯂꯦ
ꯃꯗꯒꯤ ꯃꯥꯒꯤ ꯃꯩꯒꯤ ꯑꯣꯌꯥꯔꯒꯤ ꯂꯥꯏꯟ ꯄꯨꯔꯛꯄꯗꯁꯨ ꯑꯗꯨꯝ ꯆꯪꯗꯣꯏꯅꯤ ꯑꯗꯒꯤ ꯃꯔꯨ ꯑꯣꯏꯅ ꯃꯑꯣꯡ ꯃꯥꯟꯗꯅ ꯔꯪꯗꯁꯨꯅꯤ ꯆꯪ ꯇ ꯇꯣꯏꯁꯦ ꯑꯗꯨꯕꯨꯗꯤ ꯂꯩꯇ꯭ꯔꯦꯗꯤ ꯍꯧꯖꯤꯛꯀꯥꯟ ꯄꯣꯠ ꯆꯩꯁꯨ ꯂꯣꯏ ꯇꯥꯡꯉꯕꯅꯤꯅ
ꯃꯥꯅꯤ ꯃꯥꯅꯤ ꯃꯥꯅꯤ ꯔꯪ ꯑꯗꯨꯗꯤ ꯑꯩꯗꯤ ꯃꯆꯨ ꯃꯃꯦꯟ ꯑꯇꯩ ꯑꯇꯩ ꯌꯥꯝ ꯄꯥꯝꯗꯦꯗ ꯑꯩꯗꯤ ꯑꯉꯧ ꯑꯉꯧꯕ ꯉꯥꯇ ꯑꯉꯧꯕ ꯍꯥꯏꯁꯤꯅ ꯈ꯭ꯋꯥꯏꯗꯒꯤ ꯐꯖꯩ ꯂꯩꯝꯃꯤ ꯌꯦꯡꯕꯗ ꯑꯉꯧꯕ ꯑꯣꯏꯅ ꯄꯥꯝꯖꯩꯩ ꯑꯩꯗꯤ
ꯍꯣꯏ ꯑꯗꯨꯅꯦ
ꯅꯪꯗꯤ ꯀꯩ ꯃꯆꯨ ꯄꯥꯝꯒꯦ
ꯑꯩꯖꯨ ꯑꯉꯧꯕꯖꯦ ꯄꯥꯝꯃꯦ ꯏꯆꯟ ꯆꯟꯅꯕ ꯑꯗꯨꯒ ꯑꯇꯩ ꯃꯆꯨ ꯑꯌꯥꯛꯄ ꯈꯣꯠꯄ ꯀꯩꯀꯩꯗꯨꯗꯤ ꯍꯩꯅꯗꯦꯗ ꯁꯨꯝ ꯍꯥꯏꯕꯗꯤ ꯁꯨꯝ ꯄꯥꯝꯖꯕ ꯑꯣꯏꯗꯦ ꯑꯗꯨꯒ ꯍꯣꯏ ꯀꯔꯤꯒꯨꯝꯕ ꯁꯪꯅꯤꯡꯉꯒꯁꯨ ꯃꯄꯥꯟꯁꯤꯅ ꯑꯉꯧꯕ ꯌꯥꯝ ꯁꯪꯉꯦ ꯈꯔꯣꯅꯦ ꯃꯅꯨꯡꯗꯒ ꯍꯣꯏ ꯃꯆꯨ ꯍꯥꯞꯅꯤꯡꯉꯒꯁꯨ ꯀꯥ ꯑꯃꯇꯪꯒꯨꯝꯕꯇꯪꯒ ꯍꯥꯞꯅꯤꯡꯉꯦ ꯑꯗꯨꯒ ꯍꯦꯛꯇ ꯃꯆꯨ ꯃꯈꯜ ꯃꯊꯦꯡꯅ ꯇꯧꯕꯗꯣ ꯑꯗꯨꯗꯤ ꯁꯨꯝ ꯄꯥꯝꯕ ꯑꯣꯏꯖꯗꯦ ꯏꯁꯥꯒꯤ ꯑꯣꯏꯅ
ꯍꯣꯏ ꯑꯗꯨꯅꯤ ꯑꯉꯧꯕ ꯍꯥꯏꯁꯤꯅ ꯈ꯭ꯋꯥꯏꯗꯒꯤ ꯀꯩꯅꯣꯅꯤ ꯎ ꯃꯤꯅ ꯃꯤꯅ ꯌꯦꯡꯕꯗ ꯐꯖꯕ ꯑꯗꯩ ꯑꯔꯦꯝꯕ ꯃꯆꯨ ꯑꯗꯒꯤ ꯍꯣꯏ ꯑꯩꯈꯣꯏꯅ ꯃꯆꯨ ꯑꯃ ꯁꯪꯅꯤꯡꯉꯁꯨ ꯑꯉꯧꯕꯗꯗꯤ ꯀꯩꯅꯣ ꯇꯧꯋꯤ ꯍꯥꯏꯗꯅ ꯇꯔꯥꯝ ꯁꯪꯖꯟꯕꯤ ꯌꯥꯏꯗꯅ ꯑꯩꯅ ꯄꯥꯝꯗ꯭ꯔꯦ ꯍꯥꯏꯔꯒꯁꯨ ꯃꯣꯟꯗꯁꯨ ꯃꯨꯠꯁꯤꯜꯂꯛꯑꯒꯁꯨ ꯑꯗꯨꯅ ꯍꯧꯖꯤꯛꯀꯤꯗꯤ ꯃꯣꯂꯒꯁꯨ ꯑꯗꯨꯝ ꯁꯔꯞ ꯅꯨꯡꯂꯞ ꯍꯥꯞꯄꯒ ꯑꯗꯩ ꯁꯔꯞ ꯅꯠꯇ꯭ꯔꯁꯨ ꯃꯥꯒꯤ ꯑꯗꯨꯝ ꯍꯤꯗꯥꯛ ꯂꯥꯡꯊꯛ ꯊꯣꯛꯑꯕꯅꯤꯅ ꯀꯣ ꯑꯗꯨꯝ ꯆꯥꯝꯕ ꯈꯣꯠꯄ ꯂꯣꯏ ꯌꯥꯔꯦꯕ ꯍꯧꯖꯤꯛꯀꯤꯗꯤ ꯍꯂꯥꯡ ꯀꯔꯤ ꯀꯔꯥꯁꯦ ꯑꯗꯣ ꯀꯩꯁꯨ ꯋꯥꯅꯤꯡꯉꯥꯏ ꯂꯩꯇꯦ ꯍꯥꯏꯕ ꯑꯗꯗꯒꯤ ꯑꯩꯈꯣꯏꯅ ꯑꯗꯨ ꯇꯜꯂꯒꯁꯨ ꯃꯆꯨ ꯑꯃ ꯁꯪꯖꯟꯒꯦ ꯍꯥꯏꯔꯒꯁꯨ ꯏꯔꯥꯏ ꯂꯥꯏꯗꯅꯀꯣ ꯑꯉꯧꯕꯗ ꯁꯪꯕ ꯍꯥꯏꯁꯤꯗꯤ ꯃꯆꯨ ꯑꯇꯣꯞꯄ ꯃꯝꯗ ꯇꯧꯔꯒ ꯑꯩꯅ ꯑꯉꯧꯕ ꯇꯥꯍꯜꯂꯛꯀꯦ ꯍꯥꯏꯗꯨꯗꯤ ꯑꯗꯨꯝ ꯈꯔ ꯀꯨꯏꯅ ꯆꯪꯅꯤꯕ ꯑꯗꯨꯗꯨꯅ ꯑꯉꯧꯕꯁꯤꯡꯗꯤ ꯏꯄꯥꯝ ꯄꯥꯔꯏꯗꯤ
ꯑꯗꯨꯅꯦ
ꯑꯣ ꯐꯔꯦ ꯁꯦ ꯊꯦꯡꯨ ꯊꯦꯡꯉꯛꯑꯕꯅꯤꯅ ꯅꯪ ꯄꯣꯊꯥꯖꯔꯣ ꯑꯩꯕꯨꯗꯣ ꯑ ꯉꯥꯏꯍꯥꯡ ꯂꯩꯈꯤꯕ ꯌꯥꯔꯤꯕ ꯍꯟꯗ ꯍꯌꯦꯡ ꯊꯧꯔꯝ ꯃꯌꯥꯝ ꯂꯩꯕꯅꯤꯅ ꯊꯝꯃ ꯊꯝꯃ ꯎꯝ